ꯍꯜꯂꯣ
ꯑꯥ ꯑꯥ ꯇꯥꯔꯦ
ꯅꯪ ꯈꯣꯟ ꯌꯥꯝ ꯇꯞꯄꯦ
ꯇꯞꯄ꯭ꯔꯣ ꯍꯧꯖꯤꯛꯄꯣ
ꯈꯔ ꯂꯥꯎꯅ ꯉꯥꯡꯉꯨ
ꯎꯝ ꯅꯪꯒ ꯑꯗꯨꯝ ꯁꯥꯟꯅꯕꯁꯦ ꯑꯗꯨꯝ ꯇꯞꯄꯦ ꯌꯥꯗ꯭ꯔꯦ ꯅꯨꯡꯒꯤꯗꯨꯁꯨ ꯑꯗꯨꯝ
ꯃꯁꯥꯒꯤ ꯑꯗꯨꯝ ꯇꯞ ꯂꯩꯔꯕ
ꯑꯥ ꯇꯥꯗ꯭ꯔꯕꯝꯇ
ꯈꯔ ꯇꯞꯅ ꯇꯥꯏ
ꯑꯣ ꯇꯞꯄꯦ ꯅꯣꯡꯒꯤ ꯉꯥꯛꯄꯗꯁꯨ
ꯑꯨꯛ ꯌꯥꯔꯦ ꯑꯃꯨꯛ ꯌꯥꯔꯦ
ꯌꯥꯔꯕ ꯈꯪꯗꯦ ꯅꯦꯠꯋꯔꯛꯅꯔꯥ ꯀꯔꯤꯅꯣ
ꯑꯣ ꯀꯦꯗ꯭ꯔꯣꯃꯤꯅꯣ
ꯀꯩꯁꯨ ꯇꯧꯗꯦ ꯉꯥꯏꯍꯥꯛ ꯂꯩꯔꯝꯃꯦ ꯕ꯭ꯔꯦꯛꯐꯥꯁ ꯆꯥꯔꯦ ꯑꯗꯣ ꯆꯥꯛ ꯆꯥꯗ꯭ꯔꯤ ꯑꯗꯨꯏ ꯃꯔꯛꯇ ꯗ ꯌꯥꯝꯔ ꯃ ꯁꯤ ꯁꯛꯇꯤꯅꯤꯅ ꯁꯟꯗꯦ
ꯆꯥꯗꯔꯤꯌꯥ
ꯎꯝ ꯉꯁꯤ ꯈꯔ ꯊꯦꯡꯈ꯭ꯔꯦ ꯑꯩꯈꯣꯏꯗꯣ ꯊꯦꯡꯉꯕ ꯕ꯭ꯔꯦꯛꯐꯥꯁ ꯆꯥꯕꯗꯣ ꯁꯨꯇꯤꯅꯤꯅ ꯅꯣꯏ ꯆꯥꯔꯕꯣ ꯆꯥꯛ
ꯕ꯭ꯔꯦꯛꯐꯥꯁꯇꯤ ꯀꯔꯤ ꯆꯥꯔꯒꯦ ꯑꯩꯗꯤ ꯆꯥꯛ ꯆꯥꯔꯦ
ꯀꯩ ꯌꯦꯟꯖꯥꯡ ꯆꯥꯔꯦ
ꯁꯧꯒꯔꯤ
ꯁꯧꯒ꯭ꯔꯤ ꯁꯧꯒꯔꯤ ꯈꯇꯥ
ꯎꯝ
ꯑꯇꯣꯞꯄꯗꯤ
ꯃꯣꯞ ꯄ ꯀꯩꯅꯣ ꯄꯥꯄꯔ ꯈꯔ ꯇꯧꯔꯒꯣ
ꯅꯪꯅ ꯊꯣꯡꯒꯤꯔꫭ
ꯎꯝ
ꯍꯧꯔꯝꯃꯅꯤ ꯍꯥꯎꯔꯝꯃꯅꯤ ꯏꯁꯥꯅ ꯊꯣꯡꯉꯕꯅꯤꯅ
ꯌꯦꯁ
ꯎꯝ ꯑꯗꯨꯗꯤ ꯁꯨꯇꯤꯅꯤ ꯅꯪ ꯉꯁꯤ ꯀꯣꯏꯕ ꯈꯣꯠꯄ ꯆꯠꯂꯔꯣꯏ
ꯆꯠꯂꯣꯏꯗ ꯀꯩꯗꯧꯗꯣꯏꯅꯣ
ꯍꯣꯏ ꯅꯣꯡꯕꯨꯗꯤ ꯇꯥ ꯍꯧꯔꯦ ꯍꯟꯗꯛ
ꯑꯧ ꯅꯣꯡ ꯑꯗꯨꯝ ꯆꯨꯏ ꯑꯗꯨꯅ ꯅꯨꯡꯉꯥꯏꯇꯦ ꯆꯠꯄ
ꯑꯥꯗꯩꯗꯤ ꯎꯝ
ꯒꯥꯔꯤ ꯃꯆꯥꯗꯅꯤꯅ ꯆꯠꯄ ꯅꯨꯡꯉꯥꯏꯔꯣꯏꯗꯣꯏꯕ
ꯎꯝ ꯑꯗꯩꯗꯤ ꯃꯃꯥꯡ ꯆꯍꯤꯒꯤ ꯇꯥꯏꯞꯇ ꯐ꯭ꯂꯠꯀꯨꯝꯕ ꯑꯃꯨꯛ ꯂꯥꯛꯑꯗꯤ ꯌꯥꯝ ꯇꯜꯂꯅꯤ ꯍꯟꯗꯛ
ꯑꯧ ꯆꯠꯇꯤ ꯇꯧꯗꯧ ꯃꯥꯟꯗꯦꯗ ꯍꯟꯗꯛꯁꯨ
ꯍꯣꯏ ꯍꯟꯗꯛꯄꯨꯗꯤ ꯇꯧꯗꯦ ꯑꯗꯣ ꯃꯃꯥꯡꯒꯤꯗꯗꯤ ꯆꯍꯤ ꯑꯃꯗ ꯑꯍꯨꯝꯔꯛ ꯀꯨꯝꯕ ꯇꯧꯈꯤꯕꯗꯣ
ꯑ
ꯈꯪꯍꯧꯕ꯭ꯔꯥ
ꯑꯥꯏ ꯊꯤꯡꯛ ꯁꯣ ꯃꯦ ꯕꯤ ꯑꯥꯏ ꯔꯤꯃꯦꯝꯕꯔ ꯈꯤꯇꯪ ꯈꯤꯇꯪ ꯅꯤꯡꯁ ꯅꯨꯃꯜ
ꯍꯥꯏꯗꯤ ꯃꯤ ꯑꯗꯨꯃꯥꯏꯅ ꯑꯃꯨꯛ ꯇꯧꯔꯅꯤ ꯑꯗꯩꯗꯤ ꯁꯤꯒꯤ ꯃꯇꯝ ꯁꯤꯗꯤ ꯃꯣꯟꯁꯨꯟ ꯃꯇꯝꯗꯗꯤ ꯑꯗꯨꯝ ꯇꯧꯔꯦ ꯑꯗꯩꯗꯤ ꯈꯔ ꯂꯩꯔꯒ ꯑꯃꯨꯛ ꯀꯔꯝ ꯀꯥꯟꯗꯅ ꯑꯃꯨꯛ ꯊꯦꯡꯉꯛꯑꯒ ꯑꯍꯨꯝꯔꯛꯂ ꯀꯩꯅꯣꯝꯃ ꯇꯧꯕꯅꯦ ꯍꯥꯏꯗꯤ ꯀꯩꯅꯣ
ꯑꯣ
ꯑꯗꯨꯅ ꯁꯨꯇꯤ ꯀꯩꯀꯥ ꯃꯥ ꯍꯣꯁꯄꯤꯇꯥꯜ ꯃꯣꯏ ꯃꯦꯗꯤꯀꯦꯜ ꯀꯣꯂꯦꯖꯇꯒ ꯄꯥꯏꯈꯥꯒꯗꯧ ꯐ꯭ꯂꯠ ꯃꯥꯏꯔꯛ ꯊꯥꯕ ꯆꯠꯄꯗꯣ ꯅꯣꯏ ꯐꯣꯇꯣꯒ ꯊꯥꯒꯠꯂꯛꯄꯗꯣ ꯎꯗꯕ꯭ꯔꯣ
ꯎꯝ
ꯎꯝ
ꯀꯩꯅꯣꯗꯤ ꯅꯪ ꯀꯩ ꯍꯦꯟꯖꯥꯡ ꯊꯣꯡꯒꯦ ꯅꯣꯏꯒꯤꯗꯤ ꯆꯥꯗꯤ ꯆꯥꯗ꯭ꯔꯤꯕꯅꯤꯅꯪ
ꯆꯥꯗꯤ ꯆꯗ ꯑꯩꯈꯣꯏ ꯃꯥꯅ ꯊꯣꯡꯉꯦ ꯉꯁꯤꯤ ꯀꯩꯅꯣ ꯆꯥꯛꯇꯤ ꯍꯋꯥꯏ ꯊꯣꯡꯕ ꯆꯥꯠ
ꯑꯣꯀꯦ ꯑꯣꯀꯦ
ꯎꯝ ꯑꯗꯨꯗꯤ ꯍꯧꯖꯤꯛ ꯀꯩꯗꯧꯔ ꯂꯩꯔꯦ ꯆꯥꯛ ꯆꯥ ꯂꯣꯏꯔꯦ ꯀꯣꯟꯁꯨ ꯐꯦꯡꯕ ꯂꯣꯏꯔꯦ ꯑꯗꯨꯗꯤ
ꯑꯩ ꯁꯨꯝ ꯒꯦꯝ ꯉꯥꯏꯍꯥꯛ ꯁꯥꯟꯅꯔꯝꯕꯅꯦ
ꯉꯁꯤ ꯕꯣꯜ ꯑꯌꯨꯛꯀꯤ ꯌꯦꯡꯕ꯭ꯔꯣ
ꯌꯦꯡꯍꯧꯗ꯭ꯔꯦ ꯑꯩꯗꯤ ꯈꯪꯕ ꯈꯪꯗꯦ
ꯑꯣ ꯑꯅꯤ ꯂꯩꯕꯅꯦ ꯑꯌꯨꯛꯇ
ꯂꯣꯏꯈ꯭ꯔ ꯃꯥꯜꯜꯂꯤꯦ
ꯂꯣꯏꯈ꯭ꯔꯦ ꯑꯌꯨꯛ ꯉꯇꯥ ꯑꯗꯨꯝ ꯄꯨꯡ ꯀꯌꯥꯅꯣ ꯑꯩꯁꯨ ꯑꯍꯥꯝꯕꯩꯗꯨꯗꯤ ꯌꯦꯡꯍꯧꯗ꯭ꯔꯦ ꯃꯣꯏꯗꯨꯗꯤ ꯅꯨꯡꯗꯥꯡ ꯑꯣꯏꯔꯦ ꯑꯩꯈꯣꯏꯅ ꯑꯌꯨꯛ ꯑꯣꯏꯈꯠꯂꯛꯄꯗꯨꯗ ꯑꯗꯨ ꯑꯗꯨꯃꯥꯏꯅ ꯑꯣꯏ
ꯌꯦ
ꯑꯗꯨꯒꯤ ꯑꯗꯣ ꯉꯁꯤꯕꯨꯗꯤ ꯑꯗꯨꯝ ꯑ ꯀ꯭ꯋꯥꯇꯔ ꯐꯥꯏꯅꯦꯜ ꯁꯦꯃꯤꯐꯥꯏꯅꯦꯜ ꯃꯊꯪꯗꯗꯤ ꯑꯗꯨꯅ ꯑꯃꯨꯛ ꯅꯨꯡꯉꯥꯏꯔꯛꯑꯅꯤ ꯌꯦꯡꯕ
ꯑꯥ
ꯀ꯭ꯋꯥꯇꯔ ꯐꯥꯏꯅꯦꯜ ꯉꯁꯤ ꯅꯠꯇ꯭ꯔꯣ ꯁꯥꯟꯅꯩꯗꯣ ꯑꯗꯨ ꯀꯥꯔꯒ ꯃꯣꯏ ꯁꯥꯟꯅꯔꯛ ꯑꯗꯣ ꯁꯦꯃꯤꯐꯥꯏꯅꯦꯜ ꯁꯥꯟꯅꯔꯛꯇꯣꯏꯅꯦꯕ
ꯍꯣꯏ
ꯑꯗꯨꯗꯒꯤ ꯑꯗꯨꯗꯤ ꯒꯦꯝ ꯁꯥꯟꯅꯔꯦ ꯑꯁ ꯈꯪꯗꯦ ꯉꯁꯤ ꯅꯣꯡ ꯆꯨꯕꯅꯤꯅ ꯕꯤꯠ ꯑꯃ ꯏꯎ ꯌꯥꯎꯗꯦ
ꯑꯧ ꯅꯣꯡꯁꯨ ꯀꯩꯝꯇ ꯍꯥꯏꯕꯗꯤ ꯅꯨꯡꯕꯨꯗꯤ ꯅꯨꯡꯉꯥꯏꯕ ꯏꯪꯕꯨꯗꯤ ꯏꯪꯉꯦꯕꯀꯣ
ꯑꯥ
ꯍꯥꯏꯕꯗꯤ ꯀꯔꯤꯝꯇ ꯃꯨ ꯅꯨꯡꯉꯥꯏꯇꯦꯕ
ꯑ ꯍ ꯅꯍꯥꯟꯈꯣꯏꯗꯤ ꯑꯃ ꯎ ꯆꯠꯄꯗ ꯀꯣꯛ ꯌꯥꯝ ꯍꯧꯖꯤꯛꯀꯥꯟ ꯃꯅꯤꯄꯨꯔꯁꯦ ꯌꯥꯝ ꯊꯤꯅꯗꯤ ꯁꯥꯔꯦꯉꯣ ꯊꯥꯏꯅꯒ ꯃꯥꯟꯅꯗ꯭ꯔꯦ
ꯀꯩꯗꯧꯔꯕ
ꯌꯥꯝ ꯊꯤꯛꯅ ꯁꯥꯕ ꯍꯦꯟꯒꯠꯂꯦꯕ
ꯑꯧ ꯁꯥꯕꯅꯤ ꯁꯥꯕꯅꯤ
ꯍꯥꯏꯗꯤ ꯊꯥꯏꯅ ꯒꯤ ꯆꯍꯤ ꯑꯗꯨꯝ ꯃꯉꯥ ꯇꯔꯥ ꯃꯃꯥꯡꯗꯗꯤ ꯑꯦ ꯁꯤꯒꯨꯝꯕꯗ ꯀꯩꯁꯨ ꯁꯤꯖꯤꯟꯅꯗ꯭ꯔꯁꯨ ꯐꯦꯟ ꯈꯇꯪꯅ ꯑꯗꯨꯝ ꯁꯝꯃꯔꯗꯣ ꯑꯗꯨꯝ ꯀꯩꯅꯣ ꯇꯧꯕ ꯌꯥꯏꯗꯅ ꯆꯠꯄ ꯑꯗꯨꯝ ꯌꯥꯕꯅꯦꯕ ꯑꯗꯣ ꯍꯧꯖꯤꯛꯇꯤ ꯃꯤꯈꯩꯗꯣ ꯑꯗꯨꯝ ꯑꯦꯁꯤꯁꯨ ꯁꯤꯖꯤꯟꯅꯔꯦ ꯑꯗꯩꯗꯤ ꯁꯥꯕꯁꯨ ꯌꯥꯝ ꯍꯦꯟꯒꯠꯂꯦ ꯑꯗꯨꯅ ꯅꯣꯡꯗꯣ ꯈꯔ ꯇꯥꯗ꯭ꯔꯗꯤ ꯑꯃꯨꯛ ꯅꯣꯡ ꯍꯟꯗꯛ ꯇꯥꯕꯁꯤꯅ ꯈꯔꯕꯨꯗꯤ ꯏꯪꯉꯦ ꯇꯦꯝꯄꯔꯦꯆꯔꯗꯣ ꯈꯔꯕꯨꯗꯤ ꯀꯨꯜ ꯇꯧꯔꯦ
ꯃꯥꯅꯦ
ꯑꯗꯨ ꯅ ꯇꯥꯔꯒꯗꯤ ꯑꯃꯨꯛ ꯌꯥꯝ ꯊꯤꯅ ꯁꯥꯔꯝꯃꯕꯅꯦ ꯃꯃꯥꯡ ꯅꯣꯡꯁꯤ ꯇꯥꯗ꯭ꯔꯤꯉꯩꯗ ꯑꯃꯨꯛ
ꯑꯣ ꯍꯧꯖꯤꯛꯀꯥꯟꯒꯤ ꯋꯦꯗꯔꯁꯤ ꯀꯩꯅꯣ ꯌꯥꯝꯅ ꯊꯥꯏꯅꯅ ꯅꯨꯡꯉꯥꯏꯕ ꯍꯦꯜꯂꯤꯗ
ꯍꯦꯜꯂꯦ ꯍꯧꯖꯤꯛꯀꯥꯟ ꯌꯥꯝ ꯑꯦꯛꯁꯇ꯭ꯔꯤꯝ ꯆꯠꯂꯦ ꯀꯩꯅꯣ ꯍꯥꯏꯗꯤ ꯁꯨꯃꯥꯏꯅ ꯁꯥꯕꯗꯣ ꯑꯩ ꯀꯩꯁꯨ ꯑꯉꯥꯡ ꯑꯣꯏꯉꯗ ꯀꯩꯁꯨ ꯌꯥꯝ ꯏꯪꯅ ꯁꯥꯔꯛꯇꯦ ꯍꯧꯖꯤꯛꯇꯤ ꯐꯦꯟ ꯅꯨꯡꯗꯥꯡꯒꯗꯣ ꯑꯗꯨꯝ ꯐꯦꯟ ꯊꯥꯔꯒ ꯑꯗꯨꯝ ꯇꯨꯝꯕ ꯌꯥꯎꯔꯦ ꯌꯥꯝ ꯁꯥꯕꯒꯤ
ꯎꯝ
ꯍꯥꯏꯗꯤ ꯑꯩꯗꯣ ꯌꯥꯝ ꯀꯩꯁꯨ ꯌꯥꯝ ꯁꯥꯒꯟꯕ ꯃꯤ ꯑꯣꯏꯗꯕꯅꯤ ꯑꯗꯣ ꯍꯧꯖꯤꯛꯇꯤ ꯌꯥꯝ ꯁꯥꯔꯦ ꯀꯃꯥꯏꯅ ꯇꯧꯔꯤꯅꯣ ꯈꯪꯗꯦ ꯀꯩꯅꯣꯗꯤ ꯑ ꯀꯩꯅꯣ ꯑꯃ ꯅꯪꯒꯤ ꯊꯕꯛ ꯑꯃ ꯀꯩꯅꯣ ꯄꯥꯎ ꯄꯥꯎꯕꯒꯤꯗꯣ ꯀꯃꯥꯏꯅ ꯇꯧꯈ꯭ꯔꯒꯦ
ꯑꯗꯨꯏꯗꯣ ꯉꯥꯏꯔꯗꯤ ꯑꯞꯗꯦꯠ ꯑꯗꯣ ꯑꯩꯈꯣꯏ ꯑꯪꯀꯜ ꯑꯃꯅ ꯊꯕꯛ ꯍꯥꯞꯀꯗꯧꯅꯦꯕ
ꯑꯣ
ꯃꯥꯗꯣ ꯍꯧꯖꯤꯛ ꯍꯧꯖꯤꯛ ꯒꯨꯍꯥꯇꯤ ꯂꯩꯕ
ꯎꯝ
ꯃꯥ ꯌꯨꯝ ꯊꯣꯛꯂꯛꯑꯒ ꯇꯧꯔꯒꯦ ꯍꯥꯏ
ꯑꯗꯨ ꯅꯪ ꯑꯣꯗꯤꯁꯟ ꯄꯤꯕ ꯆꯠꯇꯣꯏꯔꯣ ꯀꯃꯥꯏꯅ ꯇꯧꯗꯣꯏꯅꯣ
ꯑꯥ ꯑꯗꯨꯃꯥꯏꯅ ꯇꯧꯗꯧ ꯃꯥꯜꯂꯦ ꯔꯤꯖꯨꯨꯝꯩꯒ ꯊꯥꯖꯤꯜꯂꯒ ꯑꯗꯣ ꯑꯗꯨꯝ ꯈꯟꯖꯔ ꯆꯅꯤꯗ
ꯈꯟꯕꯨꯗꯤ ꯈꯜꯂꯛꯇꯧ ꯃꯥꯜꯂꯦ ꯍꯥꯏꯗꯤ ꯏꯪꯂꯤꯁꯀꯤꯒꯨꯝꯕꯗ ꯄꯥꯎ ꯄꯥꯕ ꯃꯤꯗꯣ ꯀꯌꯥ ꯀꯤꯁꯨ ꯑꯗꯨꯝ ꯑꯌꯥꯝꯕꯅ ꯃꯤ ꯃꯣꯏ ꯄꯥꯎ ꯄꯥꯅꯕꯗꯣ ꯃꯅꯤꯄꯨꯔꯤꯒꯨꯝꯕꯗ ꯄꯥꯎ ꯄꯥꯕ ꯃꯥꯜꯂꯦ
ꯑꯧ
ꯎꯝ
ꯁꯣ ꯑꯥꯏ ꯍꯦꯕ ꯑ ꯒꯨꯗ ꯆꯥꯟꯁ ꯆꯥꯟꯁ ꯑꯗꯨꯝ ꯂꯩ
ꯌꯥ ꯑꯗꯨꯒ ꯅꯣꯏ ꯏꯁ꯭ꯀꯦꯗ꯭ꯌꯨꯜꯗꯤ ꯀꯃꯥꯏꯅ ꯅꯪ ꯈꯪꯉꯕ ꯍꯥꯏꯔꯣ ꯀꯃꯥꯏꯅ ꯇꯇꯤ ꯈꯨꯗꯤꯡꯒꯤ ꯂꯩꯒꯗ꯭ꯔꯥ ꯅꯠꯇ꯭ꯔꯥ ꯋꯤꯛ ꯗꯦꯁ
ꯑꯗꯨꯒꯗꯣ ꯀꯔꯤꯝꯇ ꯍꯥꯏꯅꯗ꯭ꯔꯤꯌꯦ ꯑꯗꯨꯝ ꯑꯩꯅ ꯈꯟꯕꯗꯣ ꯄꯥꯔꯠ ꯇꯥꯏꯝ ꯑꯣꯏꯗꯧ ꯃꯥꯜꯂꯦ ꯑꯍꯥꯟꯕꯩꯗꯤ
ꯍꯣꯏ ꯍꯣꯏ ꯍꯣꯏ ꯑꯗꯨꯕꯨꯗꯤ ꯑꯃ ꯔꯦꯗꯤꯌꯣꯗ ꯑꯃ ꯑꯦꯅꯥꯎꯟꯁꯔꯒꯨꯝꯕ ꯑꯣꯏꯕꯗꯨꯁꯨ ꯑꯌꯥꯝꯕꯅ ꯄꯥꯔꯠ ꯇꯥꯏꯝꯒꯨꯝꯕ ꯀꯣꯟꯇ꯭ꯔꯦꯛ
ꯑꯗꯨꯁꯨ ꯑꯣꯏꯅꯤꯡꯉꯦ ꯑꯗꯨꯁꯨ ꯑꯣꯏꯅꯤꯡꯉꯦ
ꯎꯝ ꯑꯗꯨꯗꯣ ꯅꯪ ꯍꯥꯟ ꯔꯤꯖ꯭ꯌꯨꯝ ꯕꯤꯜ ꯇꯧꯔꯒꯗꯤ ꯑꯗꯨꯝ ꯑꯇꯣꯞꯄ ꯍꯦꯟꯅ ꯈꯔ ꯐꯕꯗ ꯑꯗꯨꯝ ꯊꯥꯖꯤꯟꯕꯗ ꯈꯟꯕꯁꯨ ꯌꯥꯏꯗꯦ
ꯃꯌꯥꯝ ꯊꯣꯛ ꯊꯥꯛ ꯃꯌꯥꯝ ꯇꯧꯁꯤꯜꯂꯒꯅꯦ ꯑꯩꯁꯦ
ꯎꯝ
ꯋꯥꯈꯟꯗ ꯈꯔ ꯅꯨꯡꯉꯥꯏꯊꯣꯛꯀꯦ ꯇꯧꯕ
ꯍꯣꯏ ꯑꯗꯨ ꯍꯦꯟꯅ ꯌꯥꯝꯅ ꯌꯥꯝ ꯀꯟꯅ ꯍꯦꯟꯅ ꯄ꯭ꯔꯦꯁꯔ ꯂꯩꯕ ꯊꯕꯛꯁꯨ ꯑꯝꯇꯅ ꯅꯠꯇ꯭ꯔꯕꯅꯤꯅ ꯍꯥꯏꯗꯤ ꯏꯟꯚꯦꯁꯃꯦꯟ ꯄꯩꯁꯥ ꯊꯥꯗꯔꯒ ꯇꯧꯕ ꯌꯥꯕ ꯊꯕꯛ ꯁꯨ ꯅꯠꯇꯕꯅꯤꯅ ꯍꯣꯏ ꯏꯁꯀꯦꯜꯗ ꯑꯗꯨꯝ ꯑꯗꯨꯗ ꯈꯟꯖꯔꯛꯄ ꯍꯣꯏ ꯁꯣꯏꯈꯤꯕꯗꯨꯅꯕꯨꯗꯤ ꯁꯣꯏꯈ꯭ꯔꯦꯀꯣ ꯄꯥꯕ꯭ꯂꯤꯛ ꯀꯤꯗ ꯑꯗꯨꯝ ꯂꯣꯏ ꯎꯔꯛꯑꯅꯤ ꯁꯣꯏꯕꯗꯨꯗꯤ ꯑꯗꯩꯗꯤ ꯑꯩꯅ ꯏꯊꯟꯗ ꯇꯨꯃꯤꯟꯅ ꯇꯧꯕ ꯊꯕꯛ ꯅꯠꯇ꯭ꯔꯕꯅꯤꯅ ꯑꯗꯨ ꯇꯥꯔꯁꯨ ꯀꯁꯨ ꯌꯥꯝ ꯀꯟꯅꯗꯤ ꯅꯣꯇꯤꯁ ꯇꯧꯗꯧ ꯃꯥꯟꯗꯦꯗ
ꯆꯥꯛꯇꯤ ꯀꯃꯥꯏ ꯀꯃꯥꯏ ꯍꯦꯟꯖꯥꯡ ꯀꯩ ꯀꯩ ꯍꯥꯎꯔꯤꯒꯦ ꯍꯧꯖꯤꯛꯁꯦ
ꯍꯧꯖꯤꯛꯀꯥꯟꯗꯤ ꯑꯗꯨꯝ ꯑꯊꯣꯡ ꯑꯊꯣꯡꯕ ꯌꯨꯝꯒꯤ ꯑꯦꯟꯖꯥꯡꯗꯨ ꯃꯉꯥꯏ ꯑꯇꯩ ꯀꯩꯁꯨ ꯌꯥꯝ ꯆꯥꯅꯤꯡꯉꯥꯏ ꯂꯩꯇꯦ ꯑꯍꯥꯎꯕ ꯍꯥꯏꯔꯦ ꯆꯥꯗ꯭ꯔꯦ ꯈꯔ ꯍꯛꯆꯥꯡ ꯌꯥꯡ ꯀꯪꯗꯅꯕ
ꯀꯩꯅꯣ ꯁꯥ ꯑꯝꯇ ꯆꯥꯕ ꯇꯣꯛꯑꯣꯕꯣ
ꯁꯥ ꯆꯥꯕꯗꯤ ꯀꯩꯝ ꯀꯥꯏꯗꯦ ꯀꯩꯅꯣ ꯑꯗꯨꯗꯤ ꯁꯥꯗꯤ ꯄ꯭ꯔꯣꯇꯤꯟꯅꯦ ꯑꯩꯅ ꯍꯥꯏꯕꯗꯤ
ꯄ꯭ꯔꯣꯇꯤꯟ ꯍꯥꯏꯗꯤ ꯊꯥꯎꯗ ꯌꯥꯝꯅ ꯗꯤꯐ ꯐ꯭ꯔꯥꯏꯠꯀꯨꯝꯕ ꯆꯥꯕꯗꯣ ꯍꯣꯏ
ꯑꯗꯨ ꯇꯣꯛꯑꯦ ꯁꯨꯒꯔ ꯇꯣꯛꯑꯦ
ꯎꯝ ꯁꯨꯒꯔꯗꯤ ꯑꯗꯨꯝ ꯉꯝꯃꯗꯤ ꯇꯣꯛꯄ ꯐꯩꯉꯣ ꯍꯥꯏꯗꯤ ꯑꯩꯈꯣꯏꯅ ꯆꯥꯔꯤꯕ ꯁꯨꯒꯔꯗꯣ ꯍꯣꯏ ꯕ꯭ꯔꯥꯎꯟ ꯁꯨꯒꯔꯒꯨꯝꯕ ꯆꯥꯕ ꯉꯝꯒꯤ ꯇꯥꯔꯒꯗꯤ ꯐꯔꯦꯀꯣ ꯅꯠꯇ ꯇꯥꯔꯗꯤ ꯑꯃ ꯔꯤꯐꯥꯏꯟꯒꯤ ꯑꯉꯧꯕ ꯆꯤꯅꯤꯗꯨꯗꯤ ꯀꯩꯁꯨ
ꯑꯗꯨꯗꯤ ꯌꯥꯝ ꯐꯠꯇꯝꯅꯦ
ꯌꯥꯝ ꯐꯠꯇꯕ ꯃꯥꯜꯂꯦ ꯑꯩꯁꯨ ꯆꯥꯗꯦ ꯌꯥꯝ ꯀꯩꯁꯨ
ꯎꯝ
ꯑꯗꯩꯗꯤ ꯑ ꯀꯩꯅꯣꯕ ꯀꯣꯏꯕ ꯑꯩꯈꯣꯏꯒꯤ ꯃꯩꯇꯩꯒꯤ ꯑꯃ ꯂꯩꯕꯗꯣ ꯆꯤꯅꯤ ꯑꯉꯥꯡꯕꯗꯣ
ꯑꯗꯨꯏꯗꯣ ꯃꯥꯟꯅꯗꯕ꯭ꯔꯣ
ꯃꯥꯅꯗꯕ꯭ꯔꯗꯤ ꯀꯩꯅꯨ
ꯍꯥꯏꯕꯗꯤ ꯕ꯭ꯔꯥꯎꯟ ꯁꯨꯒꯔꯒ ꯑꯗꯨꯒ ꯃꯥꯟꯅꯗꯣꯏ꯭ꯔꯕ
ꯑꯗꯣ ꯑꯩ ꯗꯥꯏꯔꯦꯛ ꯈꯪꯗꯦꯕ ꯃꯣꯏ ꯆꯤꯅꯤ ꯑꯉꯥꯡꯕꯖꯦ ꯑꯩꯈꯣꯏꯒꯤ ꯁ꯭ꯋꯥꯏꯒꯤꯗꯨ ꯀꯗꯥꯏꯗꯒꯤ ꯁꯥꯕꯅꯣꯗꯣ ꯑꯗꯣ ꯃꯣꯏꯅ ꯕ꯭ꯔꯥꯎꯟ ꯁꯨꯒꯔ ꯑꯩꯈꯣꯏꯅ ꯃꯥꯔꯀꯦꯠꯇ ꯐꯪꯕ ꯕ꯭ꯔꯥꯎꯟ ꯁꯨꯒꯔꯗꯨꯗꯤ ꯑꯃ ꯆꯤꯅꯤ ꯑꯉꯧꯕꯒꯤ ꯇꯥꯏꯞꯇ ꯑꯗꯨꯝ ꯌꯣꯜꯂꯦ ꯃꯀꯨꯞ ꯃ ꯀꯨꯞꯇꯣ ꯑꯗꯨꯒ ꯆꯤꯅꯤ ꯑꯉꯥꯡꯕꯗꯤ ꯁꯣꯂꯤꯠ ꯑꯣꯏꯅ ꯌꯣꯜꯂꯤꯗꯨꯗꯤ ꯀꯩꯅꯣ ꯑꯄꯥꯛꯅ
ꯑꯗꯨꯗꯣ ꯖꯥꯏꯒꯔꯤ ꯅꯠꯇ꯭ꯔꯣ
ꯃꯥꯅꯦ ꯑꯗꯨ ꯖꯦꯒ꯭ꯔꯤꯅꯦꯅ ꯍꯥꯏꯕꯅꯦ ꯑꯗꯨꯒ ꯑꯃ ꯎꯝ ꯀꯩꯅꯣꯗ ꯑꯗꯨꯝ ꯗꯨꯀꯥꯟꯒꯨꯝꯕꯗ ꯐꯪꯕ ꯕ꯭ꯔꯥꯎꯟ ꯁꯨꯒꯔꯗꯨꯅ ꯀꯩꯗ ꯁꯥꯕꯅꯣꯗꯤ ꯈꯪꯗꯦ ꯑꯩꯁꯨ ꯐꯖꯅ ꯑꯥꯏꯗꯤꯌꯥꯗꯤ ꯂꯩꯇꯦ
ꯑꯝꯇ ꯈꯪꯗꯤꯗꯩ
ꯑꯗꯣ ꯑꯩ ꯈꯔꯕꯨꯗꯤ ꯌꯦꯡꯉꯦ ꯑꯗꯣ ꯃꯣꯂꯥꯁꯇꯩ ꯁꯥꯏ ꯍꯥꯏꯕ꯭ꯔꯥ ꯀꯩꯅꯣꯝꯃꯗꯤ ꯍꯥꯏꯕꯅꯦ ꯕꯗꯣ ꯗꯥꯏꯔꯦꯛ ꯑꯩꯁꯨꯅꯦ ꯑꯗꯨ ꯐꯖꯅ ꯑꯩꯁꯨ ꯑꯥꯏꯗꯤꯌꯥ ꯂꯩꯇꯦꯕ ꯑꯩ ꯌꯦꯡꯒꯦꯅ
ꯇꯥꯕꯗꯒꯗꯤ ꯐꯪꯒꯁꯀꯤ ꯐꯣꯝꯒ ꯃꯥꯟꯗ꯭ꯔꯣ
ꯍꯥꯏꯗꯤ ꯇꯥꯕꯗ ꯑꯩꯈꯣꯏꯅ ꯍꯥꯏꯅ ꯃꯣꯂꯥꯖ ꯇꯥꯕꯗꯣ ꯑꯃ ꯑꯗꯨꯅꯦ ꯍꯥꯏꯖꯦ ꯑ ꯀꯩꯅꯣ ꯄ꯭ꯂꯥꯟ ꯕꯦꯁꯇꯗꯤ ꯑꯣꯏꯗꯣꯏ ꯑꯣꯏꯔꯒ ꯀꯃꯥꯏꯅ ꯁꯥꯔꯛꯄꯅꯣꯗꯣ ꯑꯩꯗꯣ ꯌꯥꯝ
ꯑꯗꯨꯅꯦ ꯍꯥꯏꯖꯦ ꯄ꯭ꯂꯥꯟ ꯃꯣꯂꯥꯁꯤꯁ ꯀꯩꯒꯤꯗꯤ ꯍꯥꯏꯌꯦꯕ ꯑꯗꯣ ꯀꯔꯤ ꯆꯞ ꯆꯥꯕꯤꯅꯣꯗꯤ ꯈꯪꯗꯕ ꯑꯩꯅ
ꯎꯝ ꯑꯗꯣ ꯑꯗꯨꯒꯨꯝꯕꯗꯩꯁ ꯁꯥꯔꯛꯄꯗꯨꯅꯗꯤ ꯍꯦꯜꯗꯤ ꯈꯔꯗꯤ ꯑꯣꯏꯌꯦꯅꯗꯤ ꯍꯥꯏꯕꯅꯤ ꯁꯨꯒꯔꯗꯣ
ꯎꯝ ꯃꯦꯕꯤ ꯑꯣꯏꯔꯝꯕꯖꯨ ꯌꯥꯏ
ꯕꯠ ꯃꯣꯏꯅ ꯑꯗꯨ ꯗꯥꯏꯔꯦꯛ ꯄꯤꯌꯣꯔꯗ ꯌꯣꯟꯕ ꯅꯠꯇꯕꯅꯤꯅ ꯃꯥꯔꯀꯦꯠꯇ ꯃꯣꯏꯅ ꯊꯥꯗꯣꯔꯛꯏꯕꯗꯣ ꯈꯔ ꯍꯣꯏ ꯑꯍꯣꯡꯕꯗꯗꯤ ꯑꯗꯨꯒꯤ ꯃꯤꯡꯗꯨꯗ ꯃꯣꯏꯅ ꯕ꯭ꯔꯦꯟꯗꯤꯡ ꯇꯧꯔꯒ ꯑ ꯇꯁꯦꯡꯅ ꯑꯩꯅ ꯈꯟꯕꯗ ꯈꯔ ꯆꯤꯞ ꯑꯣꯏꯅ ꯌꯣꯟꯕꯁꯤꯡꯗꯣ ꯆꯤꯅꯤ ꯑꯉꯧꯕ ꯗ ꯑꯃ ꯕ꯭ꯔꯥꯎꯟ ꯀꯂꯔꯗꯣ ꯁꯪꯖꯜꯂꯒꯅꯦ ꯂꯣꯏꯅ ꯃꯆꯨ ꯁꯪꯉꯒ ꯌꯣꯟꯖꯟꯂꯛ
ꯑꯦꯗꯜꯇ꯭ꯔꯦꯁꯟ ꯉꯥꯛꯇꯅꯦ ꯐꯨꯗ ꯑꯦꯗꯜꯇ꯭ꯔꯦꯇꯦꯠ ꯐꯨꯗ ꯉꯥꯛꯇꯅꯦ
ꯑꯗꯨꯅꯦ ꯍꯥꯏꯁꯦ ꯑꯗꯨꯅ ꯇꯁꯦꯡꯅ ꯑꯩꯈꯣꯏꯅ ꯎꯝ ꯕ꯭ꯔꯥꯎꯟ ꯁꯨꯒꯔꯒ ꯂꯩꯔꯦꯀꯣ ꯑꯁꯦꯡꯕ ꯆꯥꯔꯤꯕ꯭ꯔꯥꯖꯨ ꯈꯪꯗꯦ ꯈꯔ ꯑꯠ ꯇꯥꯡꯕ ꯕ꯭ꯔꯦꯟꯒꯨꯝꯕ ꯑꯥꯏꯗꯦꯟꯇꯤꯐꯥꯏꯒꯨꯝꯕ ꯇꯧꯔꯒ ꯑꯗꯨꯃꯥꯏꯅ ꯂꯩꯔꯒ ꯆꯥꯕꯅ ꯑꯃꯨꯛ ꯈꯔ ꯇꯥꯡꯕꯨꯗꯤ ꯇꯥꯡꯉꯅꯤ ꯃꯣꯏ ꯈꯔ ꯑꯇꯥꯡꯕ ꯂꯩꯇꯥꯥꯔꯗꯤ
ꯑꯗꯨꯗꯨꯅꯦ ꯍꯥꯏꯗꯤ ꯌꯥ꯭ꯟ ꯇꯗꯤ
ꯎꯝ ꯑꯗꯣ ꯅꯪ ꯌꯥꯝꯅ ꯑꯗꯨꯝ ꯊꯥꯗꯣꯛꯄ ꯉꯝꯃ꯭ꯔꯕ ꯆꯤꯅꯤꯗꯣ
ꯑꯗꯨꯝ ꯉꯝꯃꯤ ꯀꯩꯅꯣ ꯍꯥꯏꯕꯗꯤ ꯀꯩꯝꯇꯪ ꯑꯀꯥꯏꯕ ꯂꯩꯇꯦꯗ ꯑꯗꯨꯝ ꯑꯩꯗꯤ ꯍꯥꯟꯅꯗꯩ ꯆꯥ ꯅꯨꯡꯁꯨ ꯊꯛꯇꯕꯅꯤꯅꯀꯣ
ꯎꯝ ꯐꯩꯌꯦ ꯑꯩꯁꯨ ꯌꯥꯝ ꯀꯟꯅ ꯑꯗꯨ ꯆꯤꯅꯤ ꯄꯥꯝꯕ ꯑꯣꯏꯗꯦꯕ ꯑꯗꯨꯏ ꯃꯤꯗꯣ ꯆꯤꯅꯤ ꯌꯥꯝ ꯌꯥꯝ ꯄꯥꯝꯕ ꯂꯩꯗꯅ ꯁ꯭ꯋꯤꯠ ꯇꯨꯠ ꯑꯣꯏꯕ
ꯎꯝ
ꯑꯗꯨꯒꯨꯝꯕꯗꯗꯤ ꯈꯔ ꯋꯥꯔꯅꯤ ꯆꯤꯅꯤꯗꯣ ꯍꯦꯛ ꯑꯍꯥꯟꯕꯗ ꯊꯥꯗꯣꯛꯑꯣꯅꯣ ꯍꯥꯏꯕꯗꯣ
ꯎꯝ
ꯑꯗꯨ ꯀꯔꯤꯒꯨꯝꯕꯀꯥꯟꯗ ꯆꯤꯅꯤꯒꯤ ꯑꯜꯇꯔꯅꯦꯇꯤꯞꯇꯣ ꯑꯃ ꯈꯣꯏꯍꯤꯒꯨꯝꯕ ꯍꯅꯤ ꯑꯗꯣ ꯑꯗꯨꯗꯨꯝ ꯁꯤꯖꯤꯟꯅꯕ ꯌꯥꯕꯅꯦ
ꯈꯣꯏꯍꯤꯗꯨ ꯀꯌꯥꯝ ꯃꯍꯥꯎ ꯍꯦꯟꯖꯤꯅꯦ ꯅꯪ ꯗꯥꯏꯔꯦꯛ ꯀꯛꯈꯤꯕꯅꯣ ꯐꯔꯦ ꯁ꯭ꯋꯤꯠꯁꯦ ꯀꯩꯗꯧꯗꯣꯏꯅꯣ
ꯎꯝ
ꯑꯗꯔ ꯆꯥꯔꯒꯅ ꯅꯣꯡ ꯐꯥꯗꯣꯛꯀ ꯁ꯭ꯋꯤꯠꯁ ꯀꯨꯝꯕ ꯆꯥꯕ ꯊꯧꯑꯣꯏꯩꯅ
ꯎꯝ ꯑꯗꯨ ꯀꯣꯐꯤꯒꯨꯝꯕ ꯃꯤꯜꯛ ꯀꯣꯐꯤ ꯊꯛꯄꯗꯁꯨꯅ ꯑꯗꯨꯝ ꯌꯥꯎꯗꯕꯤꯗ ꯊꯛꯑꯦ ꯍꯧꯖꯤꯛ
ꯊꯛꯇ꯭ꯔꯦ ꯀꯣꯐꯤꯒ ꯑꯝꯇ ꯊꯛꯇꯕꯤꯅꯤꯅ ꯗꯣꯒꯥꯏꯔꯤ ꯌꯦꯅꯗꯣꯏꯅꯤ
ꯌꯥꯝ ꯐꯩꯌꯦ ꯑꯗꯨꯗꯤ ꯅꯪ ꯉꯝꯃꯤꯗꯣ ꯑꯗꯨꯗꯤ ꯅꯪ
ꯃꯥꯒꯤ ꯅꯣꯕꯠꯇꯣ ꯂꯥꯛꯍꯟꯗ꯭ꯔꯒꯗꯤ ꯊꯛꯅꯗ꯭ꯔꯦꯗꯅ
ꯑꯥ
ꯑꯗꯨ ꯀꯃꯥꯏꯅ ꯇꯧꯗꯣꯏꯅꯣ ꯈꯪꯗꯦ ꯈꯔ ꯂꯩꯔꯒꯗꯤ ꯍꯣꯏ ꯃꯔꯛ ꯃꯔꯛ ꯊꯛꯅꯤꯡꯉꯀꯥꯟꯗ ꯑꯗꯨꯝ ꯗꯥꯏꯔꯦꯛ ꯑꯗꯨꯅꯦ ꯑꯩꯅ ꯀꯛꯑꯦ ꯍꯥꯏꯁꯦ
ꯁꯝꯇꯥꯏꯝꯁ ꯏꯃꯥꯟꯅꯕꯒ ꯄꯨꯜꯂ ꯀꯣꯐꯤ ꯊꯛꯄ ꯀꯥꯟꯗ ꯑꯗꯨꯝ ꯅꯣꯔꯃꯦꯜ ꯀꯣꯐꯤ ꯑꯗꯨꯝ ꯊꯛꯑꯦꯕ ꯀꯩꯝꯇ ꯑꯦꯛꯁꯇ꯭ꯔꯥ ꯍꯥꯏꯗꯕꯤꯗ
ꯍꯣꯏ ꯍꯣꯏ ꯍꯣꯏ ꯑꯗꯨ ꯑꯗꯨꯃꯥꯏꯅ ꯇꯧ ꯇꯕꯅꯤ ꯅꯠꯇꯗꯤ ꯑꯩꯈꯣꯏ ꯀꯃꯥꯏꯅ ꯍꯦꯛꯇ ꯑꯗꯨ
ꯍꯣꯏ ꯂꯦꯞꯄꯦ ꯍꯥꯏꯔꯒꯗ ꯄꯨꯡꯂꯦꯞ ꯂꯦꯞꯄ ꯅꯠꯇꯦꯕ ꯁꯝꯇꯥꯏꯝꯁ ꯅꯣꯡ ꯐꯥꯗꯣꯛ ꯑꯇꯧꯕ ꯌꯥꯅꯕ ꯃꯑꯣꯡꯗꯅꯦꯕ ꯂꯦꯞꯄꯤꯁꯦ
ꯎꯝ ꯑꯗꯨꯅꯦ ꯑꯗꯨꯅ ꯐꯩ ꯍꯥꯏꯗꯤ ꯑ ꯑꯩꯈꯣꯏꯗ ꯗꯥꯏꯔꯦꯛ ꯑꯅꯥꯕ ꯑꯗꯨꯣ ꯂꯩꯇ꯭ꯔꯤꯕꯅꯤꯅ ꯑꯗꯨꯃꯥꯏꯅ ꯇꯧꯕꯅꯗꯤ ꯍꯦꯟꯅ ꯐꯩ ꯍꯥꯏꯗꯤ ꯅꯥꯈ꯭ꯔꯒꯅ ꯑꯃꯨꯛ ꯂꯩꯈ꯭ꯔꯦꯀꯣ
ꯎꯝ
ꯑꯗꯨꯅꯗꯤ ꯐꯩꯌꯦ ꯑꯗꯣ ꯃꯤꯈꯩꯗꯤ ꯀꯃꯥꯏꯅ ꯇꯧꯕꯅꯣ ꯈꯪꯗꯦ ꯌꯥꯝ ꯑꯊꯨꯝꯕ ꯑꯗꯨꯝ ꯆꯥꯕ ꯌꯥꯝ ꯉꯝꯕꯁꯨ ꯂꯩ
ꯑꯣ ꯍꯜꯂꯣ ꯑꯩ ꯊꯝꯃꯒꯦ